ꯂ
ꯑꯕ
ꯍꯥ
ꯇꯥꯈ꯭ꯔꯦ ꯇꯥꯈ꯭ꯔꯦ ꯍꯧꯖꯤꯛꯇꯤ ꯀ꯭ꯂꯤꯌꯥꯔ ꯑꯣꯏꯕ꯭ꯔꯥ ꯃꯈꯣꯟ ꯑ ꯉꯁꯥꯏ
ꯍꯣꯏ ꯅꯪꯗꯤ ꯀꯩꯗꯧꯔꯤꯅꯣ
ꯑꯗꯨꯝ ꯐꯝꯃ ꯂꯩꯕ ꯇꯥꯏꯃꯤꯡ ꯑꯣꯏꯕ
ꯎ ꯊꯕꯛ ꯀꯩꯁꯨꯨꯝꯇ ꯇꯧꯗꯕ꯭ꯔꯣ
ꯍꯧꯖꯤꯛ ꯐꯝꯃ ꯐꯣꯟ ꯌꯦꯡꯕ ꯇꯥꯏꯃꯤꯡꯅꯦ ꯍꯣꯏ
ꯑꯣ ꯐꯡꯉꯒ ꯂꯩꯔꯣ ꯎ ꯇ
ꯅꯪꯗꯦ
ꯑꯩꯁꯨ ꯐꯣꯟ ꯌꯦꯡꯉꯒ ꯂꯩꯔꯤꯅꯦ ꯉꯁꯥꯏꯗꯒꯤ
ꯎꯝ ꯍꯝ ꯃꯤ ꯑꯇꯩꯁꯨ ꯈꯔ ꯇꯦꯛꯅꯤꯀꯦꯜ ꯏꯁꯨ ꯂꯩꯕꯗꯤ ꯃꯥꯜꯂꯦ ꯑꯩ ꯈꯟꯕꯗ ꯑꯗꯨꯒꯤ ꯑꯗꯨꯝ ꯍꯣꯏ
ꯁꯤꯡꯁꯨ ꯌꯥꯗꯕꯒꯤ ꯂꯩꯌꯦ
ꯎ ꯍꯝ
ꯑ ꯔꯂꯦ ꯌꯥꯔ ꯃꯗꯤꯦ
ꯀꯗꯥꯏꯗ ꯀꯗꯥꯏꯗ ꯍꯥꯏꯕ꯭ꯔꯥ ꯎꯝ
ꯑꯩꯗꯤ ꯏꯝꯐꯥꯜꯗ ꯂꯩꯌꯦ ꯅꯣꯏ ꯅꯣꯏ ꯅꯣꯏꯗꯤ ꯀꯗꯥꯏꯗꯅꯣ
ꯑꯩꯁꯨꯅꯦ ꯑꯁꯤꯁꯤ ꯀꯩꯅꯣ ꯈꯨꯃꯟ ꯂꯝꯄꯥꯛ ꯈꯪꯉꯤꯅ ꯈꯨꯃꯟ ꯂꯝꯄꯥꯛ ꯈꯨꯃꯟ ꯂꯝꯄꯥꯛ ꯍꯣꯏ
ꯐꯛꯁꯔꯦ ꯑꯅꯤ ꯏꯂ
ꯑꯗꯣ ꯑ ꯏꯝꯐꯥꯜ ꯀꯗꯥꯥꯏ ꯑꯦꯔꯤꯌꯥ ꯑꯗꯨꯋꯥꯏꯗꯔꯣ
ꯀꯝ ꯁꯃꯤ ꯀꯝ ꯀꯔ ꯀꯩꯅꯣꯁꯦ ꯗꯤꯁꯄ꯭ꯂꯦꯁ
ꯑ ꯆꯥ ꯆꯨꯝꯃꯤꯅꯤ
ꯖꯦ
ꯈꯪꯗꯦ ꯉꯥꯡꯒꯦ ꯇꯧꯕꯁꯨ ꯄꯨꯔꯥ ꯀꯩꯅꯣ ꯁꯤꯁꯇꯝ ꯑꯃ ꯁꯦꯝꯕꯅꯤꯅ ꯉꯥꯡꯕꯁꯨ ꯍꯩꯇꯕꯅꯤꯅꯦ ꯁꯤꯁꯇꯝ ꯑꯃ ꯔꯤꯌꯨꯜꯒꯨꯝꯕ ꯃꯌꯥꯝ ꯂꯩꯕꯅꯤꯅꯀꯣ ꯉꯥꯡꯕꯁꯦ ꯀꯔꯤꯗꯒꯤ ꯉꯥꯡꯒꯗꯧꯕ꯭ꯔꯥ ꯍꯣꯏ ꯑꯗꯩ ꯃꯁꯨ ꯈꯪꯗꯕꯅꯤꯅꯦ
ꯅꯪ ꯅꯪ ꯅꯪꯒꯤ ꯏꯁꯇꯣꯔꯤ ꯂꯤꯔꯖꯨ ꯁꯨ ꯌꯥꯏ
ꯍꯣꯏꯅꯦ ꯑꯗꯨꯒꯨꯝꯕ ꯑꯃ ꯇꯣꯄꯤꯛ ꯈꯔ ꯐꯖꯕ ꯄꯨꯊꯣꯛꯇꯔꯤ ꯌꯥꯗꯔ꯭ꯦꯅꯦ
ꯐꯖꯕ ꯄꯨꯊꯣꯔꯛꯑꯣ
ꯑ ꯑꯁ ꯀꯩꯗꯒꯤ ꯍꯧꯁꯤꯔꯥ ꯀꯣꯏꯁꯟ ꯌꯥꯎꯗ꯭ꯔꯗꯤ ꯑꯦꯟꯁꯔ ꯈꯨꯝꯕ ꯌꯥꯗꯦ ꯂꯨꯔꯤꯁꯦ
ꯍꯣꯏ ꯀꯣꯏꯁꯟꯗꯣ ꯑꯩꯅ ꯍꯪꯕꯤꯔꯛꯀꯦ ꯅꯪꯅ ꯋꯥꯔꯤ ꯂꯤꯔꯛꯑꯣ
ꯂꯤꯊꯥꯒꯦ ꯂꯤꯊꯥꯒꯦ ꯍꯣꯏ ꯀꯣꯏꯁꯟꯗꯣ ꯐꯖꯕ ꯍꯣꯏ
ꯕꯦ
ꯀꯣꯏꯁꯟ ꯐꯖꯕ ꯄꯨꯊꯣꯔꯛꯑꯣ ꯍꯦ ꯉꯥꯏꯔꯒ ꯂꯩꯔꯝꯅꯤꯍꯦ
ꯅꯪꯅ ꯍꯥꯟꯅ ꯍꯥꯏꯔꯣ ꯑꯗꯨꯒ ꯑꯩꯅ ꯑꯃꯨꯛ ꯍꯥꯏꯔꯛ
ꯑꯣꯀꯦ
ꯎ ꯀꯩꯗꯒꯤ ꯍꯧꯁꯤꯔ ꯍꯥꯏꯕꯗ ꯑꯣꯀꯦ ꯀꯦꯔꯤꯌꯔ ꯨꯒꯨꯝꯕꯗꯒꯤ ꯍꯧꯔꯁꯤꯅꯦ
ꯍ
ꯑꯗꯣ ꯍꯧꯖꯤꯛ ꯍꯧꯖꯤꯛ ꯀꯩꯀꯩ ꯇꯝꯃꯒ ꯂꯩꯑꯦ ꯑꯗꯨꯒ ꯀꯩ ꯀꯩ ꯇꯧꯔ ꯂꯩꯌꯦ
ꯑꯩ ꯑꯩ ꯍꯧꯖꯤꯛ ꯍꯧꯖꯤꯛ ꯀꯣꯂꯦꯖ ꯇꯝꯃꯒ ꯂꯩꯌꯦ ꯑꯗꯨꯒꯒ ꯍꯣꯏ ꯑꯗꯨꯝ ꯍꯜꯂꯛꯑꯒ ꯌꯨꯝꯗ ꯂꯩ ꯀꯩꯁꯨꯗꯤ ꯇꯧꯗꯦ ꯑꯍꯦꯟꯕꯗꯤ
ꯍꯦꯟꯕ ꯑꯃꯁ ꯇꯧꯗꯦ ꯀꯔꯝꯕ ꯀꯣꯂꯦꯖꯅꯣ
ꯑꯗꯨꯗꯤ ꯃꯌꯥꯏ ꯑꯗꯨ ꯑꯗꯨ
ꯀꯥꯏꯗꯦ ꯀꯥꯏꯗꯦ ꯍꯥꯏꯕ ꯌꯥꯏ ꯀꯩꯁꯨ ꯀꯥꯏꯗꯦ ꯅꯍꯟꯒꯩ ꯑꯩꯈꯣꯏ ꯑꯗꯨꯝ ꯀꯩꯅꯣ ꯌꯥꯝꯅ ꯑ ꯃꯃꯥꯡ ꯍꯧꯕ ꯀꯥꯟꯗꯣ ꯃꯥꯅ ꯕꯕ ꯅꯦꯕꯥꯁꯦ ꯑꯩꯈꯣꯏꯕꯨ ꯍꯥꯞꯄꯤꯕꯗꯀꯣ ꯑꯗꯨ ꯑ ꯀꯩꯁꯤ ꯇꯧꯗꯕꯅꯦ
ꯎꯝ ꯑꯗꯨ ꯑꯩꯗꯤ ꯀꯣꯂꯦꯁꯇ ꯇꯝꯃꯦ ꯏꯝꯐꯥꯜꯗ ꯏꯝꯐꯥꯥꯜ ꯀꯣꯂꯦꯖ
ꯑꯥ ꯑ ꯑꯥ
ꯑꯗꯨꯗ ꯇꯝꯃꯦ ꯅꯪꯗꯤ ꯅꯪꯁꯨ ꯀꯣꯂꯦꯖ ꯇꯝꯕ꯭ꯔꯣ
ꯑꯩꯈꯣꯏꯗꯤ ꯂꯣꯏꯈ꯭ꯔꯦ ꯍꯣꯏ ꯒ꯭ꯔꯦꯖꯨꯑꯦꯁꯟ ꯂꯣꯏꯈ꯭ꯔꯦ ꯑꯗꯨꯒ ꯃꯥꯁꯇꯔꯗꯤ ꯇꯧꯗ꯭ꯔꯦ ꯑꯗꯨ ꯄꯔꯁꯅꯦꯜ ꯑꯗꯨ ꯃꯇꯝ ꯈꯔ ꯄꯤꯔꯒ ꯂꯩ ꯍꯥꯏ ꯑꯗꯨꯃꯥꯏꯅ ꯂꯩꯕ
ꯍꯧꯖꯤꯛ ꯍꯧꯖꯤꯛ ꯀꯣꯂꯦꯖꯇ ꯂꯩ ꯍꯧꯖꯤꯛꯀꯤ ꯆꯍꯤꯗꯣ ꯀꯣꯂꯦꯖꯅꯦ ꯑꯩꯗꯤ
ꯑꯆꯥ ꯑ ꯍꯧꯖꯤꯛ ꯍꯧꯖꯤꯛꯁꯦ ꯁꯦꯃꯤꯁꯇꯔ ꯀꯌꯥꯒꯨꯝꯕ ꯑꯣꯏꯔꯦ
ꯐꯣꯠꯅꯦ
ꯐꯣꯔꯠ ꯀꯣ ꯀꯩ ꯀꯔꯝꯕ ꯏꯁꯇ꯭ꯔꯤꯝꯗꯅꯣ ꯀꯔꯝꯕ ꯂꯧꯒꯦ
ꯀꯔꯝꯕ ꯀꯔꯤ ꯀꯔꯝꯕ
ꯀꯔꯝꯕ ꯏꯁ꯭ꯇ꯭ꯔꯤꯗꯅꯣ ꯍꯥꯏꯕ
ꯑꯣ ꯁꯥꯏ ꯑ ꯁꯥꯏꯁꯅꯦ ꯎꯝ ꯒ꯭ꯔꯦꯖꯨꯋꯦꯁꯟ ꯂꯣꯏꯔꯗꯤ ꯑꯩꯗꯤ ꯊꯕꯛ ꯊꯕꯛꯀꯨꯝꯕ ꯈꯔ ꯑꯩꯒꯤ ꯑꯣꯏꯕ ꯍꯥꯏ ꯃꯤ ꯃꯤꯒꯤꯗꯒꯨꯝꯕ ꯅꯠꯇꯕꯤ ꯑꯩꯒꯤꯗꯨꯒꯨꯝꯕꯗ ꯇꯧꯗꯣꯏꯅꯦ
ꯁꯤꯁꯦ ꯑꯗꯣ ꯅꯪꯒꯤ ꯅꯪꯒꯤ ꯅꯪꯒꯤ ꯍꯥꯏꯔꯗꯤ ꯀꯔꯝ ꯀꯔꯝꯕ ꯑꯗꯣ ꯈꯔ ꯑꯦꯛꯁꯄ꯭ꯂꯦꯟ ꯇꯧꯊꯔꯛꯣ ꯀꯩꯅꯣ ꯍꯥꯏꯕꯗꯤ ꯃꯤꯒꯤꯅ ꯃꯤꯒꯤꯗ ꯇꯧꯕꯅ ꯇꯝꯅꯣ ꯅꯪꯒꯤꯗ ꯇꯧꯕꯅ ꯀꯔꯝꯕꯅꯣ
ꯍ ꯍꯣꯏ ꯃꯤꯒꯤꯗ ꯇꯧꯕ ꯍꯥꯏꯗꯤ ꯃꯤꯒꯤꯗ ꯑꯩꯈꯣꯏꯅ ꯌꯥꯎꯕꯗꯣ ꯑꯗꯨꯒꯨꯝꯕꯅ ꯅꯠꯇꯕꯤꯗ ꯏꯁꯥꯒꯤ ꯑꯣꯏꯕ ꯑꯩꯅ ꯇꯦꯂꯔꯤꯡꯒꯨꯝꯕ ꯑꯗꯒꯤ ꯎꯝ ꯀꯔꯤ ꯍꯦꯟꯀ꯭ꯔꯥꯐꯀꯨꯝꯕ ꯇꯧꯕ ꯏ ꯃꯁ ꯍꯥꯏꯒꯤ ꯈꯤꯇ ꯇꯧꯕꯗꯣ ꯑꯗꯨꯒꯨꯝꯕ ꯇꯎꯗ ꯎ
ꯑꯆꯥꯆꯥ ꯄ ꯑꯗꯨꯗꯤ ꯏꯝꯐꯥꯜ ꯀꯣꯂꯦꯖꯇ ꯑ ꯁꯥꯏꯟꯁ ꯂꯧꯔꯅꯤ ꯂꯣꯏꯔꯒ ꯏꯟꯇꯔꯄ꯭ꯔꯤꯅꯔ ꯑꯣꯏꯔꯅꯤ ꯍꯥꯏꯕꯅꯦꯕ ꯑꯝꯄ꯭ꯂꯣꯏꯌꯤꯗꯤ ꯑꯣꯏꯔꯔꯣꯏ ꯍꯥꯏꯕꯅꯦꯕ ꯌꯥꯏ ꯌꯥꯏ ꯍꯅꯦ ꯑꯗꯨꯒꯨꯝꯕ ꯄ꯭ꯂꯥꯟꯗꯨꯅꯦ ꯈꯔ ꯐꯖꯩ ꯍꯥꯏꯕꯁꯦ ꯑꯗꯣ ꯑꯗꯨ ꯀꯩ ꯑꯩꯔꯣ ꯑꯩꯕꯨꯗꯤ ꯭ꯔꯦꯖꯨꯋꯌꯦꯁꯟ ꯂꯣꯏꯔꯦ ꯃꯥꯁꯇꯔꯗꯤ ꯇꯧꯗ꯭ꯔꯦ ꯃꯇꯝꯗꯨꯒꯣ ꯐꯔꯛ ꯌꯥꯝ ꯇꯥꯔꯕ ꯑꯗꯨꯒꯤ ꯃꯥꯁꯇꯔꯤ ꯇꯧꯗ꯭ꯔꯦ ꯈꯪꯗꯦ ꯃ ꯃꯥꯇꯝꯖꯦ
ꯅꯪꯒꯤ ꯃꯇꯝ ꯀꯗꯥꯏꯗ ꯄꯤꯈ꯭ꯔꯒꯦꯕ
ꯃꯇꯝꯁꯦ
ꯇꯨꯝꯕꯒꯨꯝꯕ ꯒꯦꯝꯒꯨꯝꯕꯔ
ꯌꯥꯎꯔꯦ ꯍꯣꯏ ꯇꯨꯝꯕꯁꯨ ꯌꯥꯎꯔꯦ ꯑꯗꯣ ꯒꯦꯝꯕꯨꯗꯤ ꯄꯥꯛ ꯁꯅꯗ꯭ꯔꯦ ꯒꯦꯝꯕꯨꯗꯤ ꯈꯔ
ꯍꯣꯏ ꯌꯥꯏ ꯑꯗꯨꯁꯨ ꯍꯧꯖꯤꯛ ꯑꯩꯈꯣꯏꯅ ꯇꯧꯔꯤꯁꯤꯁꯨ ꯏꯟꯚꯦꯁꯃꯦꯟ ꯎꯝ ꯁꯤꯁꯨ ꯃꯈꯜ ꯑꯃꯅꯤꯅ
ꯍꯣꯏ ꯏꯟꯚꯦꯁꯃꯦꯟ ꯃꯈꯜ ꯑꯃ ꯍꯥꯏꯕ ꯀꯔꯝꯕ ꯀꯔꯝꯕ ꯏꯟꯚꯦꯁꯃꯦꯟꯅꯣ
ꯑꯣꯟꯂꯥꯏꯟ
ꯀꯔꯤ
ꯐꯦꯁꯕꯨꯛꯀꯨꯝꯕꯥ ꯁꯀ꯭ꯔꯣꯜ ꯇꯧꯔ ꯂꯩ ꯏꯟꯚꯦꯁꯃꯦꯟ ꯃꯈꯜ ꯑꯃꯅꯦꯕ ꯍꯣꯏ ꯑꯗꯨꯁꯨ ꯌꯥꯏꯌꯦ ꯀꯩꯅꯣ ꯍꯣꯏ
ꯎꯝ ꯆꯨꯝꯃꯤ ꯅꯣꯏꯒꯤ ꯄ꯭ꯂꯦꯁꯇꯤ ꯀꯗꯥꯏꯗꯅꯣ
ꯑꯗꯣ ꯍꯧꯖꯤꯛ ꯍꯧꯖꯤꯛ ꯂꯩꯕꯨꯗꯤ ꯁꯤꯒꯤ ꯈꯨꯃꯟ ꯂꯝꯄꯥꯛ ꯈꯪꯉꯦꯀꯣ ꯈꯨꯃꯟ ꯂꯝꯄꯥꯛ ꯗꯤ ꯑꯦꯝ ꯀꯣꯂꯦꯖ ꯈꯪꯉꯤꯅ ꯑꯗꯨ ꯔꯣꯝꯒꯤꯗ ꯍꯣꯏ
ꯗꯤ ꯑꯦꯝ ꯀꯣꯂꯦꯖꯀꯤ ꯔꯣꯝꯒꯤꯗꯁꯨ ꯑꯩꯒꯤ ꯑꯦꯝ ꯊꯥꯡꯃꯩꯕꯟ ꯔꯣꯝꯗꯀꯣ
ꯍꯣꯏ ꯍꯣꯏ ꯑꯩꯈꯣꯏꯅꯗꯤ ꯗꯤꯋꯂꯦꯟ ꯑꯣꯏꯕ ꯎꯝ
ꯑꯗꯨ ꯊꯥꯡ ꯉꯟ ꯅꯛꯅꯕ꯭ꯔꯥ ꯗꯨꯂꯥ ꯂꯦꯟꯒ ꯊꯥꯡꯃꯩꯕꯟ
ꯑꯗꯨꯝ ꯂꯥꯞꯄꯗꯤ ꯅꯠꯇꯦ ꯑꯗꯨꯁꯨ ꯗꯤꯔꯦꯛꯁꯟꯗꯤ ꯈꯔ ꯇꯣꯡꯉꯥꯟꯂꯦ
ꯑꯗꯨꯗꯁꯨ ꯑꯩꯈꯣꯏꯒꯤ ꯎꯝ ꯔꯤꯂꯦꯇꯤꯞꯁ ꯂꯩ ꯑ ꯈꯨꯨꯂꯦ ꯂꯝ ꯑ
ꯏꯐꯥꯜ ꯀꯂꯦꯁ ꯇꯝꯕꯅꯤꯅ ꯑ
ꯎꯝ ꯑ
ꯏꯝꯐꯥꯜ ꯀꯣꯂꯦꯖꯁꯦ ꯇꯝꯃꯦ ꯑꯗꯨ ꯂꯩꯕꯗꯤ ꯍꯧꯖꯤꯛ ꯍꯧꯖꯤꯛ ꯂꯩꯕꯗ ꯍꯥꯏꯗꯤ ꯑꯦꯔꯤꯌꯥꯗꯣ ꯍꯧꯖꯤꯛꯀꯤ ꯂꯩꯁꯨ ꯁꯨ ꯏꯝꯐꯜ
ꯑꯥ ꯍꯣꯏ ꯂꯩ
ꯑꯣꯝꯗ ꯍꯣꯁꯇꯦꯜ ꯑꯣꯏꯅ ꯂꯩꯗ꯭ꯔꯥ ꯅꯠꯇ꯭ꯔꯒꯅ
ꯎꯝ ꯐꯁ ꯍꯣꯏ ꯍꯣꯁꯇꯦꯜꯅꯍꯔ ꯂꯩꯔꯦ
ꯑ ꯍꯁꯦ ꯍꯣꯁꯇꯦꯜ ꯍꯣꯇꯦꯟ ꯍꯥꯏꯕ ꯌꯥꯏꯑꯕ ꯋꯥ
ꯍꯣꯏ ꯔꯇꯍꯦꯟ ꯀꯨꯝꯕ ꯂꯦꯣ
ꯎꯝ ꯎꯝ
ꯇꯦꯜꯗ ꯂꯩꯁꯦ ꯔꯁ ꯂꯩꯌꯦ ꯃꯥꯒꯤꯗꯤ
ꯑ
ꯑꯩꯈꯣꯏꯒꯤ ꯎꯝ ꯑꯩꯈꯣꯏꯕꯨ ꯁꯪꯅꯕ ꯃꯤꯁꯨ ꯂꯩ ꯑꯗꯨꯒ ꯄꯔꯃꯤꯁꯟ ꯌꯥꯎ ꯑꯗꯨꯅ ꯊꯣꯛꯄ ꯌꯥꯗꯦ
ꯑꯥ
ꯃꯣꯏꯗ ꯊꯣꯛꯀꯦ ꯍꯥꯏꯔꯗꯤ ꯑꯥꯎꯇꯤꯡ ꯊꯣꯛꯀꯦ ꯍꯥꯏꯔꯗꯤ ꯃꯣꯏꯗꯒꯤ ꯄꯥꯔꯃꯤꯁꯟ ꯂꯧꯒꯅꯤ ꯐꯥꯔꯁꯇ ꯑꯗꯨꯒ ꯃꯣꯏꯅ ꯑꯦꯛꯁꯦꯞ ꯇꯧꯔ ꯃꯣꯏꯅ ꯌꯥꯔꯗꯤ ꯊꯣꯛꯑꯦ ꯌꯥꯗ꯭ꯔꯗꯤ ꯊꯣꯛꯇ꯭ꯔꯦ
ꯑ ꯑꯗꯣ ꯆꯥꯛ ꯌꯦꯟꯁꯥꯡꯒꯨꯝꯕ
ꯑ ꯆꯥ ꯆꯥꯁꯨ ꯃꯣꯏꯅ ꯃꯣꯏ ꯀꯛ ꯂꯩꯌꯦ ꯑꯗꯨꯅ ꯄꯤ ꯑꯗꯨꯒ ꯊꯔꯁꯗꯦꯒ ꯁꯟꯗꯦꯒꯗꯤ ꯆꯤꯛꯀꯟ ꯄꯤꯌꯦ
ꯑꯥ
ꯀ ꯊ ꯌꯥꯅꯤ
ꯑꯆꯥ ꯑꯗꯨꯝ ꯃꯤꯁꯤꯡꯁꯦ ꯍꯣꯁꯇꯦꯜ ꯂꯩꯔꯗꯤ ꯀꯩꯅꯣ ꯏꯟꯁꯥꯡꯒꯨꯝꯕ ꯀꯩꯀꯥꯁꯦ ꯌꯥꯝ ꯀ ꯄ꯭ꯂ ꯂꯩꯒꯦꯗꯅ
ꯑ ꯍꯣꯏ ꯑꯩꯈꯣꯏꯒꯤꯁꯨ ꯍꯦꯟꯁꯥꯡꯗꯤ ꯍꯥꯎꯇꯦ
ꯑ
ꯍ ꯂꯩ ꯀꯌꯥ